ꯍꯦꯜꯂ
ꯇꯥꯕꯣ
ꯇꯏꯦ
ꯑꯦ ꯈꯨꯈꯨꯝꯗꯨꯗꯤ ꯐꯖꯗ
ꯇꯥꯏꯌꯦ
ꯅꯨꯄꯤ ꯑꯃ ꯑꯣꯏꯕꯒꯤ ꯅꯨꯄꯤ ꯑꯃ ꯑꯣꯏꯕꯒꯤ ꯈꯨꯈꯨꯝ ꯂꯧꯈꯨꯝꯗꯨꯣ
ꯇꯥꯅꯤꯡꯗꯦꯗ ꯅꯨꯄꯤ ꯅꯨꯄꯤ
ꯑꯩꯅ ꯋꯥꯊꯛ ꯆꯥꯗ꯭ꯔꯤ
ꯆꯥꯠꯕꯤꯌꯦ
ꯁꯤꯗꯤ ꯀꯩꯩꯅ ꯆꯥꯗꯕꯅꯣ
ꯈꯪꯗꯦ ꯀꯒꯥꯔꯤ ꯌꯦꯟ ꯁꯪꯈ ꯈꯪꯗꯦꯕ ꯗꯥꯜ ꯃꯥꯜꯂꯦ
ꯇꯨꯡꯁꯤ ꯀꯥꯏ ꯀꯥꯏ ꯆꯠꯇꯣꯏꯅꯣ ꯆꯠꯅꯤꯡꯉꯥꯏ ꯀꯣꯠꯅꯤꯡꯉꯥꯏ ꯂꯩꯇ꯭ꯔꯣ
ꯂꯩꯩꯔꯦ
ꯀꯥꯏꯗ
ꯑꯁꯤ ꯑꯩꯒꯤ ꯑꯩꯈꯣꯏꯒꯤ ꯕꯥꯠꯔꯨꯝꯗ ꯑꯗꯨꯗ ꯐꯤꯁꯨꯅꯤꯅ ꯍꯧꯔꯅꯤꯅ ꯇꯨꯝꯐꯝꯗ ꯄꯥꯔꯅꯤ
ꯎꯝ ꯍꯧꯖꯤꯛꯇꯗꯤ ꯀꯩꯗꯧꯔ ꯂꯩꯕ
ꯀꯩꯗꯧꯕ ꯋꯥꯥꯟꯒꯦ ꯑꯩ ꯑꯩ ꯀꯣꯛ ꯂꯩꯈꯠꯄ꯭ꯔꯥ ꯍꯥꯏꯔ ꯅꯣꯡ ꯑꯣꯏꯅ ꯂꯩꯈꯠꯄ ꯃꯥꯜꯂꯦ
ꯑꯗꯨꯝ ꯍꯪꯕꯅꯤꯗ ꯋꯥꯔꯤꯗꯣ ꯑꯗꯨꯝ ꯊꯣꯛꯅꯕꯀꯣ
ꯊꯣꯛꯕꯤꯕ꯭ꯔꯣꯕ
ꯋꯥꯔꯤꯗꯣ ꯈꯔ ꯌꯥꯝ ꯊꯣꯛꯅꯕ ꯑꯗꯨꯝ ꯍꯪꯕ ꯋꯥꯅꯦꯕ ꯀꯩꯅꯣ ꯁꯤꯗ ꯐꯣꯟ ꯑꯦ ꯌꯥꯔꯦꯗꯣ ꯍꯥꯏꯅꯦ ꯀꯥꯎꯕꯤ ꯇꯧꯕꯤꯅꯤ ꯀꯃꯥꯏꯅ ꯇꯧꯕ ꯍꯣꯏ
ꯃꯥꯏ ꯇꯨꯃꯟꯒ
ꯑꯗꯨ ꯀꯃꯥꯏꯅ ꯇꯧꯁꯤ ꯍꯥꯏꯅꯧꯕ
ꯍꯥꯏꯔꯒꯅꯅꯨꯡꯉꯥꯏꯕꯅꯦ
ꯊ ꯏ ꯌꯧꯒꯤꯗ ꯃꯍ ꯏꯗꯤ
ꯈꯪꯗꯦ ꯑꯗꯨ ꯑꯣꯏꯔꯁꯨ ꯑꯗꯨꯝ ꯍꯥꯏꯉꯣꯕ ꯖꯤꯡ
ꯖꯤꯡ ꯂꯥꯛꯑꯣ ꯐꯅꯤꯗ
ꯈꯪꯗꯦ ꯆꯤꯡ ꯂꯥꯎꯕ꯭ꯔꯥ ꯀꯔꯤ ꯂꯥꯛꯕ꯭ꯔꯥ ꯑꯗꯨꯝ ꯍꯥꯏꯔꯛꯀꯅꯣ ꯍꯥꯏꯕ
ꯍꯣꯏ ꯍꯣꯏ ꯍꯣꯏ
ꯎꯝ
ꯎꯝ ꯀꯔꯤ
ꯍꯪꯅꯉꯥꯏꯁꯨ ꯌꯥꯗꯅ ꯍꯛꯇ ꯆꯜꯂꯦꯗ
ꯈꯔ ꯌꯥꯝ ꯇ ꯍꯥꯏꯕꯣ ꯑꯗꯨꯅꯤ ꯑꯗꯣ ꯀꯔꯝ ꯀꯥꯟ ꯊꯦꯡꯅꯁꯦ ꯍꯥꯏꯕꯅꯣ
ꯌꯦꯠ
ꯑꯥ
ꯄꯤꯡꯀꯜꯁꯁꯨ ꯍꯥꯟꯅ ꯊꯣꯛꯣꯛꯀꯤꯁꯤꯅꯤ
ꯎ
ꯍ
ꯀꯥꯏꯗꯦꯗ ꯀꯥꯏꯗꯦꯗ ꯀꯣꯏꯅ ꯅꯪ ꯁꯨꯃꯔ ꯕ꯭ꯔꯦꯛ ꯍꯜꯍꯧꯕ ꯀꯥꯟꯗ ꯊꯦꯡꯅꯔꯁꯨ ꯌꯥꯏꯗ ꯐꯖꯅ ꯐꯦꯁꯦꯜ ꯇꯧꯔ ꯂꯥꯎꯈ꯭ꯔꯣ ꯅꯪꯅ ꯌꯥꯝꯅ ꯇꯜꯂꯕꯗꯤꯀꯣ
ꯅꯅꯨꯡ ꯍꯧ ꯑꯗꯨꯅꯤ ꯅ ꯑꯗꯨꯝ ꯁꯤ ꯄꯤꯄꯣꯜꯁꯦ ꯌꯥꯝ ꯊꯤꯕ ꯃꯌꯥꯏꯗ ꯇꯧꯕ ꯑꯇꯣꯞꯄꯗ ꯃꯄꯥꯗ ꯇꯧꯔꯤ ꯐꯕꯤ ꯊꯕꯣ
ꯄꯤꯝꯄꯜꯁꯨ ꯀꯩꯅꯣ ꯄꯤꯝꯄꯜꯁꯨ ꯃꯤ ꯅ ꯊꯣꯛꯣꯛꯇꯒꯤ ꯀꯔꯤ ꯏꯊꯧ ꯀꯅꯥ ꯊꯣꯛꯧꯗꯣꯏꯅꯣ
ꯑꯗꯨ ꯑꯣꯏꯔꯁꯨ ꯌꯥꯝ ꯐꯖꯗꯦꯕ ꯃꯌꯥꯏꯗꯃꯛ ꯊꯣꯛꯄꯗꯣ ꯑꯗꯨꯒꯤꯅꯤꯅꯦ
ꯑꯣ
ꯁꯃ ꯕꯦꯛꯒ ꯍꯂꯛꯄꯣ ꯑꯅꯤꯗꯤ ꯀꯩꯅꯣ ꯂꯥꯏꯔꯤꯛ ꯍꯩꯕ ꯃꯥꯜꯂꯅꯤꯅꯦ ꯑꯩꯁꯦ
ꯑ
ꯂꯔꯤ ꯈꯕ ꯃꯥꯜ ꯂ ꯑꯩ
ꯏ ꯔꯣꯕ
ꯏꯄꯥꯅꯥ ꯑ ꯆꯦꯛꯀꯑꯞ ꯆꯄꯅꯦꯕꯀꯣ ꯑꯗꯨꯗꯣꯔꯤꯁꯨ
ꯏꯁꯄꯦꯛ ꯑꯃ ꯊꯨꯝꯊꯔꯅꯤ ꯁꯤꯅꯦꯕ ꯏꯁꯄꯦꯛ ꯑꯃ ꯍꯥꯞꯄ ꯂꯥꯛꯑꯅꯤ ꯏꯁꯤꯡ ꯅꯠꯇ꯭ꯔꯣ ꯅꯅ ꯍꯥꯏꯅꯤꯡꯉꯤꯗꯣ
ꯃꯥꯅꯦ ꯃꯥꯅꯦ ꯑꯗꯨ ꯋꯥꯔꯤꯗꯣ ꯍꯥꯏ ꯍꯥꯟꯅ ꯂꯣꯏꯈꯤꯒꯅ
ꯂꯣꯏ ꯂꯣꯏꯨ ꯍ
ꯅꯍꯥꯟꯗ ꯑꯩꯁꯦ ꯀꯞꯆꯜꯂꯒ ꯍꯣꯏꯅꯦ ꯇꯥꯛꯅꯤ ꯉꯍꯥꯟ ꯍꯥꯏꯈꯤꯅꯦ ꯑ ꯃ ꯆꯠꯂꯒ
ꯎꯝ ꯀꯩ ꯍꯥꯏꯈꯕꯦ ꯅꯣ ꯑꯣ ꯑꯩ ꯇꯦꯁꯔꯤꯗꯣ ꯂꯥꯛꯄ ꯁꯗꯥꯪ ꯅꯪꯗꯕ ꯑꯗꯨꯒꯤ ꯏꯄꯥꯅ ꯂꯧꯕ ꯆꯠꯄ ꯑꯩꯒꯤ ꯂꯦꯐ ꯑꯥꯏꯗꯣ ꯍꯦꯟꯅ ꯁꯣꯛꯑꯦ ꯍꯥꯏꯌꯦꯦꯨ ꯃꯥꯏꯅꯁ ꯀꯤꯌꯥꯔ ꯑꯁꯥ ꯄꯨꯗꯦ ꯑ ꯊꯥꯛꯄ ꯄꯥꯛ ꯎꯗꯕ ꯑꯩꯗꯣ ꯐꯔꯁ ꯍꯦꯜꯠ ꯑꯣꯏꯕ ꯌꯦꯟꯇ
ꯎꯝ ꯎꯝ
ꯈꯔ ꯕ꯭ꯂꯔ ꯆꯠꯄ ꯑꯗꯨꯒꯤ ꯅꯠꯇꯦ ꯐꯣꯟ ꯌꯦꯡꯃꯟꯕꯒꯤꯅꯤ
ꯐꯣꯟ ꯌꯦꯡꯃꯟꯕꯩꯔꯣ
ꯎꯝ ꯑꯩꯗꯤ ꯀꯩꯅꯣ ꯐꯤꯂꯝꯒꯨꯝꯕ ꯌꯥꯝ ꯌꯦꯡꯉꯦꯕ ꯐ꯭ꯔꯤ ꯇꯥꯏꯝꯒꯨꯝꯕꯗ ꯑꯗꯨꯅ
ꯑꯃꯔꯣꯝꯗꯁꯨ ꯌꯥꯔꯔꯣꯏꯀꯣ ꯑꯗꯨꯝ ꯌꯦꯡꯉꯥ ꯂꯩꯔꯗꯤ
ꯍꯥꯥ
ꯑꯃꯔꯣꯝꯗꯁꯨ ꯌꯥꯔꯔꯣꯏꯕ ꯑꯗꯨꯃꯥꯏ ꯌꯦꯡꯉ ꯂꯩꯔꯗꯤ
ꯀꯗꯝꯅꯦ ꯂꯦꯐꯅ ꯍꯦꯟꯅ ꯁꯣꯛꯄ ꯑꯗꯨꯏꯒꯤꯅꯤ ꯃꯤ ꯑꯊꯥꯞꯄꯗꯒꯤ ꯃꯤꯅ ꯑꯁꯨꯛꯃꯥꯏꯅ ꯈꯨꯠ ꯍꯥꯏꯔꯁꯨ ꯎꯗꯕ ꯅꯍꯥꯟꯁꯨ ꯏꯃꯥꯟꯅꯕꯤꯅ ꯈꯨꯠ ꯍꯥꯏꯔꯒ ꯑꯩꯗꯤ ꯀꯅꯥ ꯑ
ꯑꯗꯨ ꯅꯨꯡꯁꯥꯗ ꯊꯣꯛꯑꯗꯤ ꯒ꯭ꯂꯥꯁꯇꯣ ꯅꯨꯡꯁꯥꯗ ꯊꯣꯛꯑꯗꯤ ꯌꯨꯔꯤꯔꯤ ꯄ꯭ꯔꯣꯇꯦꯁꯟꯒꯤ ꯑꯃ ꯂꯩꯗꯥꯏꯅꯦ
ꯑ
ꯑꯗꯨ ꯑꯗꯨ ꯑꯗꯨ ꯍꯥꯞꯄꯨ ꯑꯗꯨ ꯍꯥꯞꯄꯒꯤ ꯄꯣꯁꯇꯥꯔꯗꯝ ꯃꯤ ꯂꯩꯩꯅꯣ
ꯇꯜꯂꯦ ꯃꯤꯅ ꯃꯤꯠ ꯐꯅꯉꯥꯏ ꯍꯥꯞꯄꯦ ꯅꯪꯅ ꯌꯨꯕꯤꯔꯦꯒ ꯑꯩꯈꯣꯏꯒꯤ ꯍꯥꯏꯅꯕꯗ
ꯑꯗꯨ ꯄꯋꯥꯔ ꯌꯥꯎꯗꯣꯏꯅꯦ ꯄꯋꯥꯔ ꯖꯁ ꯒ꯭ꯂꯥꯁꯇꯣ ꯑꯗꯨꯒꯤ ꯒ꯭ꯂꯥꯁꯇꯣ ꯍꯥꯞꯄꯣ ꯍꯥꯏꯕ ꯋꯥꯅꯤꯗ
ꯑꯩ ꯍꯥꯟꯅꯁ ꯕꯦꯒ ꯍꯥꯞꯈ꯭ꯔꯦꯣ ꯑꯁ ꯑꯩꯁ ꯕꯦꯒ ꯊꯅꯉꯈ꯭ꯔꯕ ꯇꯦꯛꯄ ꯌꯦꯡꯉꯕ
ꯑꯗꯨ ꯑꯣꯏꯔꯁꯨ ꯒ꯭ꯂꯥꯁꯇꯣ ꯑꯗꯨꯒꯤ ꯒ꯭ꯂꯥꯁꯇꯣ ꯍꯥꯞꯄ꯭ꯔꯣꯕ ꯁꯤꯦꯡꯖꯤꯈ꯭ꯔꯣꯕ
ꯌꯨ ꯚꯤ ꯌꯨ ꯚꯤꯕꯨ ꯅꯨꯡꯁꯥ ꯅꯨꯡꯇꯤ ꯊꯣꯛꯄꯁꯨ ꯅꯠꯇꯦ ꯐ꯭ꯔꯝ ꯑꯃꯝꯔꯈꯔꯖꯤ ꯊꯝ
ꯈꯪꯗꯦ ꯐꯖꯅꯕ ꯑꯗꯨꯝ ꯍꯥꯏꯕ ꯋꯥꯅꯤ ꯅꯪꯅ ꯄꯥꯝꯗ꯭ꯔꯗꯤ ꯀꯃꯥꯏꯅ ꯇꯧꯃ ꯂꯩ ꯇꯧꯅꯤ ꯅꯝꯐꯨ ꯅꯝꯐꯨꯗ ꯑꯣꯏꯔꯒꯦ ꯑꯩꯗꯤ ꯑꯗꯨꯝ ꯁꯪꯀ꯭ꯔꯥꯁ ꯍꯥꯞꯆꯔꯒꯦ
ꯆꯈ ꯌꯥꯝ ꯌꯥꯝ ꯥꯏ ꯉꯁꯨ
ꯎ ꯃꯅꯦ
ꯇꯥꯅꯤꯡꯉꯤꯗꯗꯅ ꯑꯩꯅ ꯍꯥꯏꯅꯉꯥꯏ ꯅꯍꯥꯡꯅ ꯍꯥꯏꯉꯥꯏ ꯅꯠꯇꯦ
ꯑꯗꯨ ꯇꯨꯝꯃꯟꯗ꯭ꯔꯣ ꯍꯥꯏꯁꯦ
ꯐꯅ ꯍꯥꯏꯕꯗ ꯌꯥꯝ ꯐꯠꯇꯅ ꯌꯥꯝ ꯐꯠꯇꯅ ꯃꯤꯅ ꯇꯥꯕ ꯀꯥꯟꯅ ꯌꯥꯝ ꯐꯠꯇꯅ ꯈꯜꯂꯦꯕ ꯑꯩ ꯏꯁꯥꯅ ꯍꯥꯏꯔꯗꯤꯦ ꯈꯔ ꯐꯔꯣꯏ
ꯑꯣ ꯑꯗꯨꯝ ꯍꯥꯏꯕꯅꯤꯗ
ꯐꯈꯤꯗꯕꯅꯦ ꯑꯁ ꯅꯪꯒꯤ ꯌꯥꯝ ꯁꯤꯔ ꯀꯧꯋ
ꯏꯁ ꯐꯥꯒꯤ ꯇꯧꯋꯦ ꯈꯪꯉꯦ ꯑꯗꯨꯏ ꯐꯥꯒꯤ ꯇꯧ ꯋꯥꯅꯤ
ꯈꯪꯕ꯭ꯔꯒꯦ
ꯎꯝ ꯌꯥꯝ ꯂꯥꯡꯉꯤ ꯑꯗꯨꯗꯩ ꯃꯐꯝꯗꯣ
ꯏꯈꯤ
ꯑꯗꯨꯗꯅꯁꯦ ꯃꯔꯃꯤꯁꯤꯡꯂꯣꯏ ꯆꯀ꯭ꯔꯕ ꯀꯣꯦꯖ
ꯍꯗ ꯍꯧꯒꯠꯇ꯭ꯔꯤ
ꯍꯁ ꯅꯣꯏ ꯄꯥꯔꯇꯤꯁꯤꯡꯁꯤ ꯅꯩꯕ ꯉꯥꯛꯇ ꯑꯣꯏꯔꯕꯅꯤ
ꯃꯁꯤꯗꯤꯏꯅꯤꯡꯉ ꯂꯩ ꯃꯁꯤꯗꯤꯏꯅꯤꯡꯉ ꯂꯩ
ꯅꯪꯅ ꯑꯗꯨ ꯉꯟꯕ ꯆꯤꯡꯈ꯭ꯔꯕ
ꯍꯣꯏ
ꯌꯥꯏ ꯌꯥꯏ
ꯌꯥꯝ ꯅꯥꯏꯌꯦ ꯍꯧꯖꯤꯛ ꯃꯌꯥꯏ ꯃꯔꯛꯇ ꯄꯤ ꯄꯣꯠ ꯁꯣꯛꯄꯤ
ꯁꯗ ꯈꯅ
ꯁꯨꯝꯕꯗꯅꯦ ꯅꯥꯔꯦ ꯈꯖꯤꯛ ꯁꯨꯝꯕ ꯐꯥꯎꯁꯨ ꯅꯥꯔꯦ ꯀꯞꯀꯦ ꯇꯧꯔꯦ ꯅꯣꯡ ꯆꯨꯈꯤꯗꯧ ꯃꯥꯜꯂꯦ ꯋꯦꯗꯔꯁꯦ
ꯉꯁꯥꯏ ꯉꯁꯥꯏ ꯈꯔ ꯈꯔ ꯆꯨꯔꯝꯃꯤꯗꯨꯗꯤ ꯈꯪꯗꯦ
ꯆꯨꯕ꯭ꯔꯣ ꯑꯗꯨꯒꯤꯅꯤꯅꯦ ꯈꯔ ꯏꯪꯕꯗꯣ
ꯈꯁ
ꯑꯩꯅꯗꯤ ꯉꯁꯤ ꯉꯛꯄ ꯉꯁꯤ ꯁꯥꯗꯕꯗꯨꯗ ꯇꯥꯕ꯭ꯔꯣ
ꯇꯥꯏꯌꯦ ꯇꯥꯏꯌꯦ
ꯍꯣꯏꯒꯤ ꯑꯥ
ꯑꯗꯨꯗꯣ
ꯀꯃꯥꯏꯅ ꯇꯧꯁꯦꯕ ꯍꯥꯏꯔꯛꯄꯅꯣ
ꯑꯗꯨ ꯀꯃꯥꯏꯅ ꯇꯧꯁꯦꯕ ꯌ ꯀ ꯐ ꯑꯦꯔ
ꯐꯣꯟ ꯌꯥꯝ ꯌꯦꯡꯅꯤꯡꯕ꯭ꯔꯥꯅ
ꯏꯦꯗ ꯌꯦꯉꯦꯗ
ꯌꯦꯡꯉꯅꯤ ꯍꯥꯏ ꯇꯨ ꯌꯦꯡꯉ
ꯎꯝ
ꯌꯥꯝ ꯀꯩꯅꯣꯔꯤꯌꯦꯕ
ꯀꯩꯝ ꯈꯟ ꯀꯩꯅꯣ ꯀꯩꯗꯧꯔꯒꯦ
ꯑꯩ ꯈꯥꯟꯗ ꯉꯅꯤ ꯐꯣꯀꯁ ꯋꯥ ꯑꯃꯉꯠꯇ ꯄꯤꯅꯦ ꯐꯣꯟꯗꯣ ꯌꯦꯡꯅꯤꯡꯉꯗꯤ ꯌꯦꯡꯉꯣ ꯐꯣꯟꯗꯣ ꯌꯦꯡꯅꯤꯡꯉꯗꯤ ꯌꯦꯡꯉꯣ ꯑ ꯆꯥꯟ ꯍꯗꯤ ꯆꯥꯟ ꯑꯃꯈꯛꯇ ꯇꯧꯧꯕ ꯇꯨ ꯍꯡ ꯋꯥꯟ ꯇꯧꯔꯛꯀꯅꯤꯨ
ꯍꯣꯏꯅꯦ ꯍꯣꯏꯅꯦ
ꯅꯪꯁꯨ ꯑꯇꯣꯝꯕꯅꯦꯅꯦ ꯅꯥꯗꯤ ꯈꯔ ꯀꯜꯂꯅꯦ
ꯑ ꯕꯤꯔꯅꯤ ꯅꯪꯁꯨ
ꯁꯤ ꯁꯤꯁꯤ
ꯀꯃꯥꯏ ꯀꯜꯂꯤꯕ ꯍꯥꯏꯔꯣꯅꯦ
ꯐꯩꯗꯕꯅꯤꯗ ꯌꯥꯝ ꯍꯥꯏꯕ ꯏꯜꯂꯝꯃꯤꯅꯦ ꯌꯥꯝ ꯍꯥꯏꯕ ꯏꯜꯂꯝꯃꯤ ꯐꯩꯗꯧꯅꯦ ꯑꯣ ꯐꯥꯒꯤ ꯇꯧꯅꯤ ꯑꯩ ꯁꯒꯗꯧꯅꯦꯩ
ꯐꯪꯒꯤꯔꯁꯦꯡꯕ ꯍꯥꯏꯕꯅꯦꯕ ꯅꯪꯒꯤꯗꯣ
ꯑꯩꯅ ꯑꯗꯨꯝ ꯁꯨꯝ ꯂꯅ ꯍꯅꯦꯒꯔ
ꯂꯃꯦ ꯑꯣꯏ ꯋꯥ
ꯅꯍꯥꯗꯤ ꯀꯂꯝꯕꯁꯨ ꯀꯅꯥꯅꯣ ꯈꯪ ꯑꯥꯎ
ꯍꯩꯔꯣ
ꯍꯣꯏ
ꯀꯜꯂꯦꯅ ꯍꯥꯏꯗꯣꯛꯈ꯭ꯔꯒ ꯀꯜꯂꯝꯃꯁꯨ ꯀꯅꯥ ꯈꯪ ꯀꯥꯏꯅ
ꯎ ꯀꯟꯕꯨꯗꯤ ꯃꯥꯥꯟꯗꯦꯗ ꯀꯟꯕꯗꯕꯣ
ꯑꯗꯨꯃꯥꯏꯅ ꯍꯥꯏꯔꯤ ꯂꯩꯗ꯭ꯔꯣ ꯀꯟꯕ ꯀꯟ ꯅꯨꯡ ꯍꯥꯏꯥꯏꯁꯦ ꯀꯅ ꯈꯪꯒꯅꯤ
ꯅꯪ ꯂꯩ ꯇꯧꯗꯨꯁꯨ ꯑꯗꯨꯝ ꯅꯛꯅꯕꯅꯦꯍꯦ ꯀꯔꯤꯒ
ꯎ ꯁꯥꯎꯕꯒꯤ ꯇꯥꯏꯞꯇ ꯄꯨꯔꯥ ꯉꯥꯡꯉꯅꯤ ꯅꯪꯅ
ꯀꯔꯤ ꯁꯥꯎꯕ꯭ꯔ ꯑꯩ
ꯅꯠꯇꯦ ꯁꯥꯎꯕꯒꯤ ꯃꯑꯣꯡꯁꯤꯗ ꯑꯗꯨ ꯉꯥꯡꯉ ꯂꯩ ꯑ ꯂꯩꯗꯨꯅ ꯅꯨꯡꯁꯤꯕ ꯈꯤꯇꯪ ꯂꯩꯗꯨꯅ
ꯀꯦ ꯁꯤꯖꯤꯟꯅꯔ ꯉꯥꯡꯉꯣ ꯍꯥꯏꯕ
ꯅꯨꯡꯁꯤꯗꯁꯨ ꯅꯨꯡꯁꯤꯕꯅꯨꯡꯁꯤ ꯁꯤꯗ꯭ꯔꯁꯨ ꯅꯨꯡꯁꯤꯕꯖꯥꯅ
ꯏꯐꯦꯛꯁꯕꯇꯦ ꯍꯥꯏꯗꯤ
ꯁꯤꯤꯁ
ꯁꯤꯕꯔꯣ